ꯇꯥꯕ꯭ꯔꯣ
ꯍꯣꯏ
ꯀꯩꯗꯧꯔꯝꯃꯤꯅꯣ
ꯆꯥꯔ ꯆꯠꯂꯤ ꯑꯗꯨꯒ ꯆꯥꯛꯁꯨ ꯆꯥꯕ ꯂꯩꯔꯦ
ꯆꯥꯔ ꯆꯠꯂꯒ ꯑꯣ ꯑꯩꯗꯤ ꯑꯁ ꯅꯨꯡꯊꯤꯟꯗ ꯆꯔꯆ ꯆꯠꯄ ꯇꯜꯂꯦꯅꯦ ꯐꯝꯔꯥ ꯍꯩꯅꯧ ꯆꯥꯔ ꯂꯩꯅꯤ ꯑꯗꯨꯅꯦ
ꯑꯩꯁꯨ ꯆꯥꯅꯤꯡꯉꯦ ꯑꯌꯨꯛꯇꯨꯗꯤ ꯉꯝꯗꯦ ꯍꯧꯀꯠꯄꯗꯣ ꯉꯟꯅ ꯍꯧꯒꯠꯄꯗꯣ
ꯑꯣ ꯑꯣ ꯍꯥꯏꯗꯤ ꯈꯨꯟꯗ ꯂꯩꯔꯗꯤ ꯑꯗꯨꯝ ꯑꯌꯨꯛꯇ ꯑꯣꯏꯅ
ꯍꯣꯏ ꯈꯨꯟꯗ ꯂꯩꯔꯗꯤ ꯀꯝꯄꯜꯁꯔꯤꯅꯦ ꯑꯗꯨꯒꯤꯕꯨꯗꯤ
ꯑ
ꯅꯣꯏꯗꯤ ꯈꯨꯟꯗꯔꯣ
ꯍꯣꯏ ꯑꯩ ꯈꯨꯟꯗ ꯂꯩꯌꯦ ꯁꯝꯃꯔ ꯚꯦꯀꯦꯁꯟ ꯊꯥꯕꯒꯤ ꯌꯨꯝꯗ ꯍꯜꯂꯛꯄ
ꯁꯝꯃꯔ ꯚꯤꯀꯦꯁꯟ ꯊꯥꯕꯒꯤ
ꯍꯣꯏ
ꯑꯣ ꯑꯆꯥ ꯑꯠꯆꯥ ꯑꯆꯥ
ꯅꯪꯗꯤ ꯅꯪꯗꯤ ꯑꯗꯨꯝ ꯇꯝꯗ ꯂꯩꯕ꯭ꯔꯣ
ꯌꯥꯝ ꯄꯥꯒꯗꯏ ꯍꯣꯏ
ꯑ ꯔꯦꯟꯗ ꯂꯩꯔꯣ
ꯃꯥꯅꯦ
ꯑꯣ
ꯅꯪꯗꯤ ꯀꯔꯤ ꯇꯧꯕꯅꯣ ꯍꯥꯏꯗꯤ ꯀꯩ ꯀꯩ ꯇꯝꯕꯅꯣ
ꯑꯣ ꯑꯩꯔꯣ ꯑꯩ ꯕꯤꯇꯦꯛ ꯇꯝꯃꯤꯌꯦ ꯍꯟꯗꯛ ꯑꯩ ꯕꯤꯇꯦꯛ ꯇꯝꯃꯤꯅꯦ ꯇꯧꯐꯝ ꯈꯪꯅꯕꯩ
ꯠꯇ
ꯍꯣꯏ
ꯑꯣ ꯍ ꯑꯆꯥ ꯑꯆꯥ
ꯅꯪꯕꯨꯗꯤ
ꯀꯩꯁꯨ ꯇꯧꯗꯦ
ꯍꯥꯏꯔꯒ ꯁꯤꯁꯇꯔꯗꯤ ꯆꯍꯤ ꯀꯌꯥꯃꯨꯛ ꯁꯨꯔꯒꯦ
ꯍꯥꯏꯔꯒꯔ ꯐꯥꯒꯤꯇꯞꯅꯦ ꯃꯎꯅꯦ
ꯍ ꯍꯣꯏ ꯍꯣꯏ ꯑꯩꯒꯤ ꯆꯍꯤ ꯃꯥꯟꯅꯔꯦ ꯍꯧꯖꯤꯛꯀꯤꯗꯣ ꯇ꯭ꯋꯦꯟꯇꯤ ꯇꯨꯗꯣ
ꯀꯨꯡꯁꯨꯨ ꯅꯠꯇꯦ ꯀꯨꯟꯊ꯭ꯔꯥ ꯁꯨꯔꯦ
ꯀꯥꯏ ꯇꯖ
ꯀꯗ꯭ꯔꯥ
ꯎꯝ ꯎꯝ
ꯑꯣꯛꯇꯣꯕꯔ ꯀꯩꯅꯣ ꯂꯥꯛꯑꯗꯤ ꯊꯥꯔꯇꯤ ꯋꯥꯟ ꯅꯣꯡꯠꯇ
ꯑꯩꯁꯨ ꯁꯦꯞꯇꯦꯝꯕꯔ ꯗꯦꯠ ꯅꯥꯏꯟꯒꯤ ꯑꯣꯏꯔꯗꯤ ꯇ꯭ꯋꯦꯟꯇꯤ ꯊ꯭ꯔꯤ ꯁꯨꯔꯅꯤ
ꯑꯉꯥꯡꯅ ꯀꯣ ꯑꯗꯨꯗꯤ
ꯈꯪꯗ꯭ꯔꯦ ꯑꯩꯈꯣꯏ ꯂꯦꯡꯒꯥ ꯑꯣꯏꯔꯗꯤ ꯑꯗꯨꯝ ꯏꯃꯥꯟꯅꯕꯅꯦ ꯍꯥꯏꯕ ꯌꯥꯕ ꯑꯩꯉꯣꯟꯗꯒꯤ ꯍꯜꯂꯕꯅꯤꯅ ꯍꯣꯏ ꯅꯪꯉꯣꯟꯅꯤ
ꯑ ꯕꯤ ꯇꯦꯛ ꯇꯝꯕ ꯂꯣꯏꯔꯦ ꯅꯠꯇ꯭ꯔꯒ ꯐꯥꯔꯁ ꯌꯌꯥꯔꯂꯣ
ꯅꯠꯇꯦ ꯇꯝꯕ ꯂꯣꯏꯗ꯭ꯔꯤ ꯊꯥꯔꯠ ꯌꯔ ꯂꯣꯏꯔꯦ ꯂꯥꯁ ꯌꯔ ꯀꯥꯗꯣꯏꯅꯦ ꯍꯟꯗꯛ ꯆꯍꯤ ꯑꯍꯨꯝꯕꯨꯗꯤ ꯂꯩꯣꯏꯔꯦ
ꯑ ꯑꯆꯥ ꯑ ꯐꯩꯌꯦ ꯐꯩ ꯀꯟꯅꯣ ꯇꯧꯔꯣ
ꯍꯥꯏꯔꯤꯕ ꯋꯥꯅꯤ ꯑꯁ ꯌꯥꯝ ꯂꯨꯋꯦꯗ ꯂꯥꯏꯔꯤꯛꯒ ꯈꯔ ꯄ ꯃꯅꯦ
ꯑꯗꯨ ꯇꯝꯍꯗꯣꯏꯔꯀ ꯃꯄꯥꯟꯗ ꯆꯠꯠꯇꯔꯣ
ꯈꯪꯗꯦ ꯊꯕꯛ ꯑꯁ꯭ꯋꯥꯏꯗ ꯊꯕꯛ ꯐꯪꯗ꯭ꯔꯗꯤ ꯑꯗꯨꯝ ꯆꯠꯄ ꯇꯥꯔꯦ ꯍꯣꯏ
ꯅꯣꯏ ꯅꯤꯂꯤꯠ ꯃꯈꯥꯗ ꯇꯧꯕ꯭ꯔꯣ
ꯑꯦ ꯅꯠꯇꯦ ꯅꯠꯇꯦ ꯑꯩꯈꯣꯏ ꯑꯦꯝ ꯑꯥꯏ ꯇꯤꯒꯤꯅꯦ
ꯍꯥ
ꯑꯦꯝ ꯑꯥꯏ ꯇꯤꯒꯤ ꯅꯅꯤꯂꯤꯠ ꯃꯈꯥ ꯅꯠꯇꯦ
ꯑꯃ ꯑꯥꯢ ꯇꯤ
ꯍꯣꯏ
ꯑ ꯍꯥꯏꯗꯤ ꯅꯠꯇꯕꯀꯣ
ꯑꯍꯣꯏ ꯑꯦꯝ ꯑꯥꯏ ꯇꯤ
ꯑꯦꯝ ꯑꯥꯏ ꯇꯤ ꯈꯪꯗꯦ
ꯇꯥꯗꯕ꯭ꯔꯣ
ꯇꯦ ꯍꯣꯏ ꯑꯦꯝ ꯑꯥꯏ ꯇꯤ
ꯑꯦꯝ ꯑꯥꯏ ꯇꯤ ꯐꯥꯔꯁ ꯀꯣꯂꯦꯖꯅꯤ ꯀꯩꯅꯣ ꯑꯁꯤ ꯇꯦꯛꯅꯤꯀꯦꯜ ꯂꯥꯏꯟꯒꯤ ꯑꯣꯏꯅ ꯑꯁꯤ
ꯏꯟꯁꯇꯤꯇ꯭ꯌꯨꯠꯇꯨ ꯍꯥꯏꯕꯅꯦ ꯏꯟꯁꯇꯤꯇ꯭ꯌꯨꯠꯇꯨ
ꯍꯣꯏ ꯍꯣꯏ
ꯑꯗꯨ ꯍꯪꯕꯅꯤꯗ
ꯍ ꯍꯣꯏ
ꯀꯣꯔꯁꯀꯤ ꯀꯩꯅꯣꯝ ꯃꯈꯥꯗ ꯀꯩ ꯀꯩ ꯊꯕꯛ ꯇꯧꯅꯤꯡꯉꯥꯏ ꯂꯩꯕꯣ ꯍꯥꯏꯗꯤ ꯂꯥꯏꯟꯗ
ꯑꯩꯕꯨꯗꯤ ꯁꯤꯚꯤꯜ ꯂꯧꯔꯦꯗꯅ ꯌꯥꯝꯃꯦꯕ ꯑꯗꯨꯝ ꯁꯤ ꯑꯦꯁ ꯂꯩꯌꯦ ꯀꯝꯄ꯭ꯌꯨꯇꯔ ꯏꯟꯖꯤꯅꯤꯌꯥꯔꯤꯡ ꯂꯩꯔꯦ ꯁꯤꯚꯤꯜ ꯂꯩꯔꯦ ꯏꯂꯦꯛꯇ꯭ꯔꯤꯀꯦꯜ ꯂꯩꯔꯦ ꯃꯣꯏ ꯃꯣꯏ ꯗꯤꯄꯥꯔꯠꯃꯦꯟ ꯇ꯭ꯔꯦꯠ ꯇ꯭ꯔꯦꯠ ꯇꯣꯉꯥꯂꯦꯗ ꯑꯩꯅ ꯁꯤꯚꯤꯜꯗ ꯑꯣꯏꯅ ꯂꯧꯕ
ꯉꯔꯥꯡ ꯅꯨꯡꯗꯥꯡ ꯐꯥꯎ ꯌꯦꯡꯕꯅꯦ
ꯑꯩꯔꯣ
ꯎꯝ
ꯍꯣꯏ ꯌꯦꯡꯉꯦ ꯃꯇꯦꯡꯗꯤ ꯑꯁ ꯇꯨꯝ ꯅꯤꯡꯃꯟꯕꯒꯤ ꯐꯖꯅ ꯌꯦꯡꯉꯦ
ꯉꯁꯤ ꯑꯌꯨꯛꯇꯗꯤ
ꯐ꯭ꯔꯥꯟꯁꯀ ꯀꯩꯅꯣ ꯁꯅꯥꯅꯕꯗꯨꯔꯣ ꯍꯣꯏ ꯌꯦꯡꯉꯦ ꯑꯗꯨꯁꯨ ꯌꯥꯝ ꯇꯨꯝꯅꯤꯡꯃꯜꯂꯦ ꯏꯃꯥꯟꯅꯕ ꯑꯩꯈꯣꯏ ꯌꯦꯡꯃꯤꯟꯅꯕꯅꯦꯕ ꯉꯔꯥꯡꯗꯣ
ꯇ꯭ꯔ
ꯍꯣꯏ ꯍꯥ
ꯀꯔꯤꯗꯤ ꯅꯣꯛꯄꯅꯣ ꯅꯣꯛꯅꯤꯡꯉꯥꯏ ꯂꯩꯇꯦ
ꯌꯥꯝ ꯄꯠꯇꯅ
ꯑꯂ
ꯅꯣ ꯅꯣ
ꯀꯩ ꯃꯊꯦꯜ ꯆꯥꯈ꯭ꯔꯒꯦ ꯉꯁꯤꯗꯤ
ꯑꯜꯂꯨ ꯑꯗꯨꯒ ꯈꯥꯃꯦꯟ ꯑꯁꯤꯟ ꯍꯣꯏ ꯑꯂꯨ ꯈꯛꯇ
ꯁꯤꯅ ꯆꯤꯟꯊꯕ
ꯐꯣꯂꯒ ꯆꯥꯕꯅꯦ
ꯀꯩ ꯍꯥꯏꯥꯏꯕ
ꯑꯂꯨꯒ ꯊꯨꯝ
ꯑ
ꯊꯨꯝ ꯍꯥꯞꯄ ꯂꯣꯏꯔꯦ
ꯍꯥ ꯋꯥꯏꯔ
ꯀꯔꯤꯒꯤ ꯀꯣꯂꯤ ꯁꯅꯕ
ꯅꯨꯡꯇꯤꯒꯤ ꯌꯨꯝꯗ ꯄ꯭ꯔꯤ ꯂꯩꯕꯗꯣ ꯍꯥꯏꯗꯤ ꯑꯩ ꯁꯝꯃꯔ ꯚꯦꯀꯦꯁꯟ ꯊꯣꯛꯄꯗꯣ
ꯍꯥ
ꯑꯩ ꯁꯝꯃꯔ ꯚꯦꯀꯦꯁꯟ ꯁꯨꯇꯤ ꯊꯣꯛꯄꯗꯣ ꯑꯁꯤꯗ ꯈꯨꯟꯗ ꯂꯥꯛꯄꯗꯣ ꯃꯤ ꯀꯅꯥꯝꯇ ꯂꯩꯇꯦꯕ ꯍꯥꯏꯕꯗꯤ ꯏꯃꯥꯟꯅꯕꯁꯤꯡꯗꯣ ꯁꯨꯇꯤꯗꯣ ꯃꯇꯝ ꯆꯥꯟꯅꯗꯕꯒꯤ ꯈꯨꯟꯗꯁꯨ ꯂꯩꯅꯗꯦꯅ ꯍꯧꯖꯤꯛ
ꯑꯩꯁꯨ ꯌꯨꯝ ꯆꯠꯂꯅꯤ ꯁꯋꯞ ꯐꯥꯔꯁ ꯋꯤꯛꯇ ꯆꯠꯂꯅꯤ
ꯍꯣꯏ ꯍꯣꯏ ꯑꯩ ꯁꯝꯃꯔ ꯚꯦꯀꯦꯁꯟ ꯊꯥ ꯂꯣꯏꯔꯦꯗ ꯑꯃꯨꯛ ꯀꯥꯕ ꯍꯧꯔꯅꯤ
ꯗꯦꯛ ꯑꯣꯐ ꯀꯩꯅꯣ ꯇꯧꯔꯒ ꯆꯠꯇꯣꯏꯅꯦ ꯄ꯭ꯂꯤꯁ ꯔꯤꯀ꯭ꯋꯦꯁ ꯇꯧꯔꯒ
ꯑꯣ
ꯁꯃꯕꯤ ꯀꯩꯁꯥ ꯂꯩꯇꯦ
ꯅꯣꯏ ꯃꯅꯥꯛꯇ ꯌꯨꯝ ꯁꯥꯕꯒꯤꯔꯣ ꯌꯥꯝ ꯂꯥꯡꯉꯤꯗꯣ
ꯂꯪ ꯂꯥꯡꯗꯦꯗ ꯑꯩ ꯏꯊꯟꯗ ꯂꯩꯔꯤ ꯀꯩꯅꯣ ꯃꯄꯥꯟꯗ ꯎꯝ
ꯑꯣ ꯑꯗꯨꯗꯤ ꯈꯪꯗ꯭ꯔꯦ
ꯍꯧꯖꯤꯛꯁꯨ
ꯎꯝ ꯍꯧꯖꯤꯛꯇꯤ ꯅꯠꯇꯦ ꯉꯁꯥꯏ ꯀꯣꯛ ꯀꯥ ꯀꯣꯛ ꯀꯥ ꯇꯧꯋꯤꯅꯣ ꯍꯥꯏꯅꯤꯗ
ꯑꯩ ꯍꯨꯏꯅꯦ
ꯍꯥ
ꯅꯪꯒꯤ ꯍꯩꯅꯧꯔꯨ ꯆꯠꯅꯤꯅꯦ ꯑꯩꯁꯨ
ꯑꯩꯅ ꯃꯈꯣꯟ ꯊꯣꯛꯇꯅꯤꯡꯉꯥꯏ ꯇꯞꯅ ꯇꯞꯅ ꯁꯥꯏꯅꯤ ꯁꯤ
ꯀꯔꯤ ꯀꯔꯤ ꯍꯩꯅꯧꯛ ꯆꯥꯕꯗꯔꯣ
ꯍꯣꯏ
ꯆꯥꯅꯤꯡꯉꯤ
ꯍꯩꯅꯧ ꯃꯌꯥꯝ ꯂꯩꯑꯦ ꯍꯩ ꯑꯇꯣꯞꯄ ꯂꯩꯇ꯭ꯔꯦ ꯍꯩꯅꯧ ꯉꯥꯇ ꯑꯗꯨꯝ ꯆꯥꯔ ꯂꯩꯔꯦ
ꯊꯨꯝꯕ꯭ꯔꯥ
ꯍꯣꯏ ꯃꯅꯝꯗꯣ ꯃꯖꯥ ꯃꯅꯝ ꯅꯝꯃꯦ ꯍꯥꯏꯅꯧꯁꯦ ꯌꯥꯝ ꯍꯥꯎꯋꯦ ꯎ
ꯃꯖꯥꯒ ꯆꯞ ꯃꯥꯟꯅꯔꯦꯀꯣ ꯑꯗꯨꯗꯤ
ꯍꯣꯏ ꯍꯣꯏꯣꯏ ꯑ ꯇꯤꯟꯁꯨ ꯆꯪꯗꯕ ꯋꯥꯅꯦ ꯌꯥꯝꯅꯗꯤ ꯆꯥꯎꯗꯦꯕ
ꯆꯪꯗꯦ
ꯍꯣꯏ ꯇꯤꯟ ꯆꯥꯡꯗꯤꯌꯥꯝꯝꯕ
ꯊꯨꯝꯁꯨ ꯊ ꯊꯨꯝꯃꯦ ꯍꯥꯏꯔꯣ ꯊꯨꯝꯗꯦ ꯍꯥꯏꯕ꯭ꯔꯣ
ꯌꯥꯝ ꯊꯨꯝꯃꯦꯕ ꯃꯖꯥ ꯃꯅꯝ ꯅꯝꯃꯦꯕ ꯃꯅꯝꯁꯨ
ꯇꯤꯟꯁꯨ ꯆꯪꯗꯦ
ꯆꯪꯗꯕ ꯍꯣꯏ
ꯊꯤꯟꯕꯤꯔꯣ ꯑꯗꯨꯗꯤ
ꯄꯨꯔꯛꯀꯦ ꯑꯩ ꯇꯨꯏꯁꯗꯦꯗ ꯂꯥꯛꯑꯅꯤ
ꯇ꯭ꯌꯁꯗꯦꯗ ꯂꯥꯛꯑꯅꯤ
ꯎꯝ ꯑꯗꯨꯒ ꯃꯄꯥꯟ ꯂꯝꯗ ꯀꯣꯏꯕ ꯆꯠꯇꯣꯏꯅꯦ ꯐꯥꯏꯚ ꯗꯦꯖꯀꯤ ꯑꯣꯏꯅ
ꯚꯤꯀꯦꯁꯟꯒꯤ
ꯍꯣꯏ ꯕꯣꯔꯗꯤꯡ ꯆꯨꯝꯍꯟꯕꯒꯤ ꯆꯠꯇꯅꯤ
ꯅꯪꯟꯊꯟꯗ
ꯅꯠꯇꯦ ꯏꯃꯥꯟꯅꯕ ꯑꯩꯈꯣꯏ ꯇꯝꯃꯤꯟꯅꯕ ꯃꯤꯁꯤꯡꯗ
ꯀꯩꯅꯣ ꯀꯃꯥꯏꯅꯠꯇꯣꯏꯅꯣ ꯍꯥꯏꯗꯤ ꯚꯥꯏꯔꯣꯠꯂ ꯅꯠꯇ꯭ꯔꯒ
ꯅꯠꯇꯦ ꯐ꯭ꯂꯥꯏꯠꯇ ꯇꯤꯀꯦꯠ ꯀꯛꯈ꯭ꯔꯕꯅ
ꯑꯆꯥ ꯑꯆꯥ
ꯑꯗꯨꯒꯤ ꯈꯣꯡꯎꯞ ꯑꯃ ꯂꯩꯅꯤꯡꯉꯥꯏ ꯏꯀꯥꯏꯁꯨ ꯏꯀꯥꯏꯅ
ꯍꯥ
ꯑꯗꯨꯒꯤꯗꯃꯛ ꯈꯣꯡꯎꯞ ꯂꯩꯅꯤꯡꯉꯥꯏ ꯂꯩꯕꯀꯣ
ꯍꯣꯏ
ꯑꯗꯨꯒꯤ ꯍꯧꯖꯤꯛ ꯊꯕꯛ ꯇꯧꯔꯤꯁꯤꯅꯤ
ꯊꯕꯛꯅꯣ
ꯊꯕꯛ ꯍꯥꯏꯕꯨ ꯅꯪꯁꯨ ꯒ꯭ꯌꯥꯟ ꯇꯥꯔꯣ ꯅ
ꯑꯣ ꯆꯠ ꯆꯠꯆꯥꯥ ꯅꯪꯗꯤ ꯄꯩꯁꯥ ꯌꯥꯝ ꯀꯩꯅꯣ ꯑꯗꯨ ꯂꯩꯅꯤꯉꯥꯏ ꯌꯥꯝ ꯂꯩꯒꯅꯤ ꯄꯣ ꯑꯗꯨꯗꯤ ꯅꯪꯒꯤ ꯁꯦꯞꯚꯤꯡ ꯕꯣꯛꯁꯇ
ꯌꯥꯝꯗ꯭ꯔꯤꯗ ꯑ ꯍꯣꯏ ꯑꯃꯕꯨꯗꯤ ꯂꯩꯕ ꯀꯣꯟꯅꯔꯅꯤ
ꯋꯥ ꯌꯥꯝ ꯐꯩꯅꯦ ꯑꯩꯈꯣꯏꯗꯤ ꯁꯤꯡꯖꯨ ꯆꯥꯔꯦ ꯑꯗꯨ ꯂꯣꯏꯔꯦ
ꯑꯩ ꯈꯣꯡꯎꯞ ꯁꯦꯀꯦꯟ ꯍꯦꯟ ꯂꯩꯒꯦ ꯇꯧꯕꯅꯤꯗ ꯃꯄꯥꯟꯗ ꯀꯣꯏꯕ ꯆꯠꯅꯤ
ꯊ꯭ꯔꯤꯐ ꯍꯣꯏ ꯑꯗꯨꯅ ꯀꯩꯅꯣ ꯈ꯭ꯔꯤꯐꯅ ꯆꯦꯟꯕꯅꯦ
ꯍꯣꯏ ꯍꯥꯏꯕꯗꯤ ꯀꯣꯏꯕ ꯆꯠꯄꯩꯗꯣ ꯄꯩꯁꯥ ꯆꯪꯃꯟꯕꯒꯤ ꯑꯃꯨꯛ ꯌꯥꯝ ꯅꯤꯅꯤꯡꯗ꯭ꯔꯦꯕ ꯑꯃꯨꯛ ꯀꯩꯅꯣ ꯂꯩꯅꯤꯡꯉꯥꯏꯗꯣ
ꯍꯣꯏ ꯑꯗꯨꯗꯤ ꯃꯄꯥꯟꯒꯤ ꯀꯩꯅꯣꯔ ꯀꯩꯅꯣ ꯑꯃꯗꯤ ꯄꯨꯔꯛꯑꯣꯀꯣ
ꯄꯨꯔꯛꯀꯦ ꯂꯩꯔꯗꯤ
ꯅꯨꯡꯁꯤꯠ ꯑꯣꯏꯒꯦꯔꯥ ꯏꯁꯤꯡ ꯑꯣꯏꯒꯦꯔꯥ ꯅꯨꯡ ꯑꯣꯏꯒꯦꯔꯥ ꯀꯩꯁꯨ ꯀꯥꯏꯗꯦ
ꯏꯁꯤꯡ ꯄꯨꯔꯛꯀꯦ ꯕꯣꯇꯜꯗ
ꯍꯣꯏ ꯍꯣꯏꯣꯏ ꯑꯩꯗꯤ ꯀꯩ ꯄꯥꯝꯃꯦ ꯅꯨꯡꯁꯤꯠ ꯄꯥꯝꯃꯦ
ꯑꯁ ꯅꯨꯡꯁꯤꯠ ꯐꯠꯇꯕꯅꯤꯗ
ꯑꯗꯨ ꯈꯪꯅꯤꯡꯕꯅꯦ ꯑꯗꯨꯒꯤꯅꯦ
ꯎ
ꯀꯩꯅꯣ ꯕꯣꯜꯗ ꯌꯥꯜꯂꯒ ꯄꯨꯔꯛꯑꯣ ꯕꯦꯂꯨꯟꯗ
ꯍꯣꯏ ꯍꯣꯏ ꯄ꯭ꯂꯥꯁꯇꯤꯛꯗ
ꯄ꯭ꯂꯥꯁꯇꯤꯛꯕꯨꯗꯤ ꯑꯩꯉꯣꯟꯗ ꯂꯩꯀꯣ
ꯎꯝ ꯃꯄꯥꯜ ꯂꯝ ꯍꯥꯏꯁꯦ ꯑꯥꯗ ꯅꯠꯇꯦ ꯑꯁꯤ ꯍꯧꯖꯤꯛ ꯃꯤ ꯌꯥꯝ ꯆꯠꯅꯕ ꯃꯐꯝꯗ ꯈꯪꯕ꯭ꯔꯣ
ꯎꯝ
ꯑꯦꯁꯅ ꯍꯧꯕꯗꯣ ꯑꯗꯨ ꯑꯗꯨꯅꯤ
ꯀꯣꯠ ꯃꯌꯥꯝꯁꯦ
ꯑꯦꯁꯕꯨꯗꯤ ꯀꯩꯅꯣ ꯅꯦꯆꯔ ꯂꯩꯇꯕꯅꯦꯕ ꯑꯦꯝꯗ ꯆꯠꯂꯣ
ꯑꯗꯣ ꯃꯣꯏꯁꯤꯗꯗ ꯑꯦꯝꯗꯅꯦꯅꯦ ꯆꯠꯇꯣꯏꯁꯦ ꯍꯣꯏ
ꯍ ꯍꯣꯏꯣꯏ ꯑꯗꯨꯀꯦꯀꯦ ꯅꯥꯏꯕꯔ ꯑꯣꯏꯕꯒꯤꯀꯣ ꯑꯦꯝꯒ ꯑꯦꯁꯇꯣ
ꯑ
ꯐꯌꯦ ꯐꯌꯦ ꯀꯔꯤ
ꯎꯝ ꯂꯝꯕꯤꯗ ꯆꯠꯄ ꯌꯥꯔꯗꯤ ꯐꯗꯧꯕꯀꯣ ꯈꯔ ꯃꯃꯜ ꯍꯣꯡꯅꯤꯡꯉꯥꯏ
ꯍꯣꯏ ꯒꯦꯡ ꯀꯩꯅꯣ ꯃꯤꯌꯥꯝ ꯃꯤ ꯃꯌꯥꯝ ꯆꯠꯂꯗꯤ ꯅꯨꯡꯉꯥꯏꯔꯅꯦꯕ ꯕꯥꯁꯇꯀꯣ ꯇꯣꯡꯔꯒ ꯏꯁꯩ ꯁꯛꯂꯒ
ꯍꯍꯣꯏ
ꯑꯗꯨꯃꯥꯢ ꯠꯕꯗꯣ ꯅꯨꯡꯉꯥꯏꯕꯅꯤ
ꯑꯩꯗꯣ ꯎꯝ ꯆꯠꯂꯔꯣꯏ ꯀꯥꯏꯅ ꯂꯩꯕꯅꯦꯕ ꯑꯗꯣ ꯈꯟꯂꯒ ꯑꯁ ꯑꯩꯈꯣꯢ ꯕꯦꯁ ꯇꯥ ꯕꯤꯇꯦꯛ ꯇꯝꯕ ꯕꯦꯁ ꯆꯍꯤ ꯂꯣꯏꯗꯧꯔꯦ
ꯍꯣꯏ
ꯑꯗꯣꯝꯗꯝꯗꯤ ꯀꯣꯏꯕ ꯆꯠꯄ ꯐꯪꯉꯔꯣꯏ ꯑꯁꯤꯅ ꯂꯥꯁ ꯢꯌꯥꯔ ꯒ ꯆꯝ ꯃꯅꯔꯦꯕ ꯆꯠꯂꯒꯦ ꯀꯥꯏꯅ ꯏꯄꯥꯗ ꯍꯥꯏꯔꯒ ꯆꯠꯂꯣ ꯍꯥꯏꯔꯦ ꯃꯥꯁꯨꯦ ꯍꯣꯏ ꯑꯗꯨꯒꯤ ꯆꯠꯂꯤꯅꯤ
ꯌꯥꯝ ꯐꯅ ꯑꯗꯨꯗꯤ
ꯑ ꯍꯥ
ꯋꯥꯁꯨ ꯉꯥꯡꯕ ꯑꯩꯁꯨ ꯇꯧꯗꯦ ꯉꯁꯥꯏ ꯍꯥꯏꯈ꯭ꯔꯦ